ꯌꯦꯁ ꯂꯩꯗꯤ
ꯀꯩꯗꯧꯔꯤꯅꯣ
ꯖꯁ ꯁꯨꯝ ꯐꯝꯃ ꯂꯩꯌꯦ
ꯑꯣ ꯌꯨꯝꯗ ꯑꯗꯨꯝ ꯂꯩꯕ꯭ꯔꯣ ꯑꯧ ꯇꯥꯏ ꯇꯥꯏ ꯇꯥꯏꯌꯦ
ꯑꯣ ꯅꯪ ꯍꯥꯏꯕꯗꯣ ꯑꯃꯨꯛ
ꯌꯨꯝꯗ ꯑꯗꯨꯝ ꯂꯩꯕ꯭ꯔꯣ ꯊꯕꯛ ꯆꯠꯄ꯭ꯔꯣ ꯍꯥꯏꯕꯅꯦ
ꯊꯕꯛꯇꯅꯤ ꯊꯕꯛ ꯃꯐꯝꯗꯅꯤ
ꯑꯣ
ꯊꯕꯛ ꯃꯐꯝꯗ ꯂꯩꯔꯤꯌꯦ ꯑꯩꯈꯣꯏ ꯃꯐꯝꯗ ꯍꯥꯥ
ꯏꯕꯥꯟꯅꯤ ꯋꯥꯔꯤ ꯁꯅꯥ ꯅꯥꯈ꯭ꯔꯕ꯭ꯔꯕ ꯑꯁꯤꯅ ꯐꯥꯔꯁ ꯇꯥꯏꯝꯔꯥ
ꯇꯥꯕ꯭ꯔꯣ
ꯇꯥꯏ ꯇꯥꯏꯌꯦ
ꯅꯪꯗꯤ ꯀꯥꯏꯗꯅꯣ
ꯑꯩꯗꯤ ꯌꯨꯝꯗ ꯂꯩꯌꯦ
ꯍꯥ
ꯌꯨꯝꯗ ꯂꯩꯌꯦꯕ ꯌꯨꯝꯗ
ꯑꯣ ꯁꯤ ꯌꯥꯝ ꯅꯨꯡꯉꯥꯏꯔꯦꯅꯦ ꯑꯗꯨꯗꯤ
ꯅꯨꯡꯉꯥꯏꯇꯦꯗ
ꯌꯥꯝ ꯅꯨꯡꯉꯥꯏꯕ ꯄꯥꯎꯅꯤꯅꯦ ꯁꯤꯗꯤ
ꯕꯣꯔꯤꯡ ꯆꯨꯏꯕꯀꯣ ꯇꯧꯐꯝ ꯂꯩꯇꯕꯒꯤ
ꯁꯤ ꯌꯨꯝꯗ ꯂꯩꯔ ꯍꯥꯏꯁꯤꯅꯦ
ꯆꯨꯝꯃꯦ ꯊꯕꯛ ꯆꯤꯟꯕ ꯃꯤꯒꯤꯗꯤꯀꯣ
ꯑꯩꯈꯣꯏꯗꯤ ꯌꯨꯝꯗ ꯅ ꯂꯩꯅꯤꯡꯉꯦ ꯉꯁꯤ ꯅꯣꯡ ꯀꯟꯅ ꯆꯨꯏꯕꯀꯣ ꯑꯗꯨ ꯌꯨꯝꯗ ꯐꯥꯃꯨꯡꯗ ꯇꯨꯝꯃꯒ ꯐꯣꯟ ꯃꯦꯠꯂꯒ
ꯑꯩꯈꯣꯏꯗꯤ ꯅꯣꯡ ꯆꯨꯗꯦ ꯃꯤ ꯈꯨꯗꯤꯡꯃꯛ ꯍꯥꯏꯌꯦ ꯅꯣꯡ ꯆꯨꯌꯦ ꯅꯣꯡ ꯆꯨꯌꯦ ꯍꯥꯏꯅ ꯑꯩꯈꯣꯏꯗꯤ ꯆꯨꯗꯦ
ꯑꯁ ꯅꯣꯡ ꯀꯟꯅ ꯆꯨꯍꯦ ꯑꯩꯈꯣꯏ ꯃꯐꯝꯗꯗꯤ ꯑꯗꯣ ꯅꯣꯡꯀꯟꯗ ꯆꯨꯕꯅꯤꯅ ꯑ ꯑ ꯆꯦ ꯑꯦꯂꯦꯛꯇ꯭ꯔꯤꯛ ꯑꯦꯂꯦꯛꯇ꯭ꯔꯤꯛꯁꯨ ꯂꯥꯛꯇꯦ ꯑꯩꯈꯣꯏꯁꯦ ꯕꯣꯔꯤꯡ ꯆꯨꯔꯒ ꯑꯗꯨꯝ ꯐꯝꯃꯒ ꯂꯩ ꯍꯧꯖꯤꯛꯇꯤ ꯑꯩꯈꯣꯏꯒꯤ ꯀꯁꯇꯃꯔꯁꯨ ꯂꯩ ꯇ꯭ꯔꯦ ꯑꯗꯨꯒꯤ ꯑꯥꯏꯑꯦꯝ ꯐꯤꯜ ꯐ꯭ꯔꯤ ꯇꯨ ꯀꯣꯜ ꯑꯦꯅꯤ ꯋꯥꯟ
ꯃꯄꯥꯟꯗ ꯃꯄꯥꯟ
ꯂꯁ ꯇꯨꯝꯕ ꯌꯥꯔꯣꯏ ꯍꯦ
ꯀꯁꯇꯃꯔꯁꯨ ꯂꯥꯛꯑꯔꯣꯏ ꯑꯗꯨꯗꯤ ꯇꯨꯝꯕ ꯌꯥꯏꯌꯦꯅ
ꯎꯝ ꯇꯨꯝꯕ ꯂꯥꯛꯀꯦ ꯏꯕꯅꯤ ꯇꯨꯝꯁꯦ ꯑꯗꯨꯗꯤ
ꯍꯥ ꯑꯈꯣꯏꯗꯤ ꯅꯣꯡ ꯆꯨꯗꯦ ꯇꯨꯝꯅꯤꯡꯗꯦ ꯅꯣꯡ ꯆꯨꯗꯦ ꯇꯨꯝꯅꯤꯡꯗꯦꯕ
ꯅꯪꯗꯤ ꯇꯨꯝꯅꯤꯡꯗꯦ
ꯑꯣ ꯏꯕꯥꯅꯤ ꯀꯩꯅꯣ ꯇꯧꯕꯗꯣ ꯑꯍꯥꯟꯕꯔꯣ
ꯅꯠꯇꯦꯍꯦ ꯍꯦ
ꯑꯍꯥꯟꯕ ꯅꯥꯠꯇꯦꯕ
ꯅꯠꯇꯦꯍꯦ ꯑꯍꯥꯝꯕ ꯅꯠꯇꯦꯍꯦ ꯑꯅꯤꯔꯛ ꯎꯝ ꯑꯅꯤꯔꯛꯂꯥ ꯑꯍꯨꯝꯔꯛ ꯔꯛꯂꯥ ꯑꯣꯏꯈ꯭ꯔꯕꯅꯦ
ꯈꯣꯟꯖꯦꯜꯗꯣ ꯅꯪ ꯈꯣꯟꯖꯦꯜ ꯇꯥꯈ꯭ꯔꯕꯒꯨꯝ ꯇꯧꯕ ꯑꯗꯨꯒꯤ ꯑꯩꯁꯨ ꯀꯟꯐ꯭ꯌꯨꯁ ꯆꯠꯂꯦꯕ
ꯆꯦꯠꯂꯣꯛ ꯇꯝ ꯅꯪ ꯗꯤꯂꯤꯠ ꯗꯨꯝ ꯇꯧꯔꯕ꯭ꯔꯣ ꯑꯥ
ꯍꯣꯏ ꯇꯥꯗ꯭ꯔꯣ
ꯀꯩꯕ
ꯑꯗꯨꯝ ꯇꯧꯋꯦ ꯗꯤꯂꯦꯗ ꯑꯗꯨꯝ ꯇꯧꯋꯦꯕ ꯑꯗꯨꯒꯤ ꯈꯪꯗ꯭ꯔꯦꯕ
ꯎꯝ ꯁꯦꯂꯣꯛ ꯗꯤꯂꯤꯠ ꯇꯧꯕꯒꯤꯅꯤ ꯅꯪ ꯈꯪꯗꯕꯗꯣ ꯅꯣꯏ ꯁꯥꯏꯅ ꯇꯧꯔꯗꯤ ꯐꯔꯛ ꯇꯥꯅꯤꯕꯀꯣ
ꯍꯤꯍꯤꯍꯤ ꯍꯣꯏ ꯑꯗꯨꯒꯤ ꯐꯒꯤ ꯇꯧꯕꯅꯤꯗ ꯑꯁꯤ ꯍꯧꯖꯤꯛ ꯑꯁꯤ ꯀꯟ ꯎꯝ ꯌꯥꯝꯃꯦꯕꯀꯣ ꯆꯠ ꯂꯤꯁꯇ ꯑꯗꯨꯒꯤ ꯑꯗꯨꯝ ꯗꯤꯂꯦꯠ ꯇꯧꯕꯅꯤꯗ
ꯀꯔꯤꯕ
ꯆꯠ ꯂꯤꯁꯗꯣ ꯌꯥꯝꯃꯦꯕ ꯑꯗꯨꯒꯤ ꯗꯤꯂꯦ ꯇꯧꯕꯅꯦꯕ ꯇꯥꯗ꯭ꯔꯣ ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦ ꯇꯥꯗ꯭ꯔꯣ
ꯇꯥꯕ꯭ꯔꯣ
ꯇꯥꯏ ꯇꯥꯏ ꯇꯥꯗ꯭ꯔꯕ ꯑꯩꯀꯤ
ꯍꯜꯂꯣ
ꯍꯜꯂꯣ
ꯇꯥꯗ꯭ꯔꯣ
ꯍꯜꯂꯣ
ꯍꯜꯂꯣ ꯍꯜꯂꯣ ꯍꯜꯂꯣ ꯇꯥꯗ꯭ꯔꯕꯣ
ꯇꯥꯗ꯭ꯔꯣ
ꯍꯜꯂꯣ
ꯎꯝ ꯍꯜꯂꯣ